ꯍꯜꯂꯣ ꯇꯥꯏꯌꯦ ꯇꯥꯏꯌꯦ
ꯑꯣ
ꯅꯨꯡꯋꯥꯥꯏꯕꯤꯔꯤꯕꯣ ꯏꯆꯦ ꯏꯆꯦ ꯅꯅꯥꯎꯗꯤ ꯁꯨꯝ ꯍꯤꯞꯆꯔꯝꯃꯤꯅꯤ
ꯎꯝ ꯌꯥꯝ ꯅꯨꯡꯉꯥꯏꯕ ꯃꯥꯜꯂꯦ ꯉꯔꯥꯡꯗꯤ ꯋꯥꯊꯤ ꯆꯥꯔꯦꯅꯦ ꯑꯩꯉꯣꯟꯗ
ꯏꯆꯦꯅ ꯄꯪꯃꯟꯕꯗꯒꯤ ꯆꯥꯕꯅꯤ
ꯅꯪ ꯅꯅꯤ ꯍꯦꯛ ꯍꯧꯗꯣꯔꯛꯏꯅꯦ ꯉꯥꯎꯕ꯭ꯔꯥ ꯅꯪꯕꯣ ꯍꯨꯝ ꯇꯟꯖꯥ ꯃꯦꯟꯖꯥ ꯈꯪꯗꯅ ꯑꯩꯈꯣꯏꯕꯥ ꯉꯁꯤ ꯑꯌꯨꯛꯇ ꯉꯥꯡꯉꯛꯄꯗ ꯉꯥꯡꯉꯛꯄꯗ ꯑꯥ ꯂꯣꯏꯔꯦ ꯂꯣꯏꯔꯦ ꯑꯩꯈꯣꯏ ꯋꯥ ꯉꯥꯡꯉꯛꯄꯗ ꯇꯜꯂꯦ ꯌꯥꯝꯅ ꯑꯩ
ꯅꯪꯗꯤ ꯅꯁꯛꯇꯣ ꯐꯖꯕꯅꯤꯅ ꯀꯩꯁꯨꯕꯨ ꯈꯜꯂꯝꯃꯣꯏ ꯑꯩꯗꯤ ꯁꯛꯁꯦ ꯊꯤꯕꯅꯤꯅ
ꯎꯝ ꯅꯪ ꯒ꯭ꯌꯥꯁꯇꯣ ꯀꯩꯅꯣꯍꯣꯏꯗ ꯄ꯭ꯔꯕꯤꯠ ꯍꯣꯏꯗ ꯊꯝꯃꯤꯔꯕ ꯀꯩꯒꯤ
ꯄ꯭ꯔꯕꯤꯠ ꯍꯣꯏ ꯊꯝꯃ ꯆꯥꯕꯅ
ꯍꯥꯥ
ꯆꯥꯛ ꯀꯀꯩ ꯊꯣꯡꯕꯗꯣ ꯄ꯭ꯔꯕꯤꯠ ꯍꯣꯏꯗꯅ ꯐꯠꯇ꯭ꯔꯣ
ꯏꯃꯥ ꯅꯉꯣꯟꯗ ꯊꯣꯡꯕ ꯀꯗꯧꯔꯒꯦ ꯅꯪꯒꯤ ꯅꯨꯡꯗꯥꯡꯗ ꯏꯁꯤꯡ ꯑꯁꯥꯕ ꯊꯛ
ꯑꯦꯛꯖꯥꯝ ꯀꯨꯏꯗ꯭ꯔꯕꯅꯤꯅ ꯑꯩꯒꯤ ꯍꯥꯏꯗꯤ ꯑꯦꯛꯖꯥꯝ ꯃꯅꯨꯡ ꯆꯥꯛ ꯊꯣꯡꯕꯗꯣ ꯁꯨꯛꯇꯨꯝ ꯇꯨꯝꯗꯦ ꯍꯥꯏꯔꯒꯦ
ꯃꯥꯅ ꯊꯣꯡꯉꯝꯕ꯭ꯔꯥ
ꯊꯣꯡꯉꯦ ꯉꯔꯥꯡ ꯅꯨꯡꯗꯥꯡ ꯊꯣꯡꯉꯦ
ꯃꯣꯏ ꯃꯤꯀꯌꯥ ꯃꯥ ꯃꯊꯟꯗꯔꯣ ꯃꯤ ꯀꯌꯥꯅꯣ ꯍꯥꯥ
ꯃꯤ ꯄꯨꯂꯞꯅ ꯃꯣꯏꯅꯤ
ꯃꯣꯏ ꯀꯌꯥꯅꯣ ꯍꯥꯏꯕ
ꯑꯅꯤ
ꯀꯅꯥ ꯀꯅꯥ
ꯃꯥꯅꯦ ꯋꯥꯡꯒꯣꯏꯗꯒꯤ ꯅꯨꯄꯥ ꯑꯝꯒ
ꯎꯝ ꯃꯣꯏ ꯒ꯭ꯌꯥꯁ ꯂꯣꯏꯈ꯭ꯔꯦ ꯍꯥꯏꯔꯕ
ꯅꯣꯢ ꯀꯌꯥ ꯂꯩꯒꯦ ꯑꯩ ꯁꯨꯝ ꯍꯪꯕꯩ ꯋꯥꯅꯤ
ꯃꯣꯏꯗꯤ ꯃꯣꯏ ꯒ꯭ꯌꯥꯁ ꯊꯣꯡꯗ꯭ꯔꯥ ꯍꯥꯏꯁꯦ
ꯃꯣꯏꯁꯨ ꯊꯣꯡꯢ ꯑꯩꯈꯣꯏꯁꯨ ꯊꯣꯡꯢ
ꯎꯝ ꯇꯧꯁꯟꯅꯕ ꯃꯥꯜꯂꯦ ꯅꯪꯗꯣ ꯑꯣ ꯅꯪꯒꯤ ꯁꯤꯁꯦ ꯀꯌꯥꯔꯛ ꯁꯨꯒꯔꯒꯦ
ꯇ꯭ꯔꯥꯏꯄꯥꯟ
ꯇ꯭ꯔꯥꯏꯄꯥꯟꯜ ꯑꯩꯁꯤꯒ ꯇ꯭ꯔꯥꯏꯄꯟ ꯁꯨꯗꯣꯏꯔꯣ
ꯎꯝ
ꯑꯣ ꯑꯗꯨ ꯑꯣꯏꯕ ꯇꯥꯔꯒꯗꯤ ꯁꯤ ꯂꯣꯏꯔꯒ ꯀꯌꯥꯕꯨ ꯊꯣꯛ ꯂꯛꯇꯣꯏ ꯖꯥꯠꯅꯣ ꯈꯪꯗꯦꯅꯦ ꯅꯪ ꯍꯟꯗꯛ ꯀꯤꯗꯨ ꯀꯌꯥ ꯆꯪꯉꯛ ꯏꯅꯣ
ꯆꯅꯤꯄꯥꯟ ꯑꯗꯒꯤ ꯇꯔꯥꯉꯥꯝꯒ ꯆꯥꯅꯤꯄꯥꯟ
ꯄꯨꯂꯞꯅꯕ ꯆꯃꯥꯄꯟ
ꯆꯃꯥꯄꯜꯟ ꯆꯅꯤꯄꯥꯟꯅꯤꯒ ꯐꯤꯞꯇꯤ ꯑꯩꯠ ꯑꯃ ꯂꯩꯔꯦꯗꯅ
ꯑꯥ
ꯑꯩꯗꯤ ꯆꯃꯥꯄꯟ ꯑꯃꯒ
ꯎꯝ ꯑꯣꯏꯔ ꯑꯣꯏꯗ꯭ꯔꯤꯔꯥ ꯑꯩ ꯅꯪꯒ ꯋꯥꯔꯤ ꯁꯥꯟꯅꯕꯁꯦ ꯌꯥꯝ ꯇꯜꯂꯦ
ꯀꯔꯤꯒꯤ
ꯅꯍꯥꯟ ꯑꯃꯨꯛ ꯆꯃꯥꯄꯜꯒ ꯆꯅꯤꯄꯥꯟꯒꯗꯤ ꯆꯪꯉꯝꯃꯣꯏꯗ ꯅꯪꯁꯨ
ꯆꯅꯤꯄꯥꯟ ꯑꯃꯒ ꯇꯥ ꯆꯥꯝꯃ ꯑꯃꯒꯗꯤ ꯆꯃꯥꯄꯟ ꯅꯠꯇ꯭ꯔꯣ
ꯑꯣ
ꯅꯪꯁꯤꯁꯨ ꯑꯋꯣꯏꯕ ꯍꯥꯎꯃꯠꯗꯅꯅꯦ
ꯅꯪꯁꯦ ꯀꯣꯛ ꯌꯥꯝ ꯉꯥꯎꯏ ꯅꯪꯖꯤꯗꯤ ꯀꯣꯛ ꯉꯥꯎꯍꯜꯂꯦ ꯌꯥꯝ
ꯆꯥꯛ ꯆꯥꯔꯕꯣ
ꯆꯥꯛ ꯉꯁꯥꯏꯌꯨꯛꯀꯤ ꯆꯥꯈ꯭ꯔꯦ ꯍꯧꯖꯤꯛꯀꯤ ꯆꯥꯗꯔꯤ ꯂꯧꯔꯤ ꯍꯣꯟ ꯀꯣꯏꯁꯦ ꯈꯪꯕ
ꯈꯪꯗꯦ
ꯃꯜꯇꯤꯐꯣꯝ ꯃꯜꯇꯤꯐꯣꯝꯁꯦ ꯃꯥꯅ ꯅꯩꯅꯕ ꯍꯥꯏꯇꯥꯥꯔꯦꯅꯦ ꯐꯣꯛꯔꯤ ꯐꯣꯛ ꯂꯣꯔꯤꯁꯅꯦꯕꯀꯣ ꯂꯣꯒꯤ ꯍꯣꯟꯀꯣꯒꯤ ꯃꯜꯇꯤ ꯐꯣꯔꯝ ꯏꯕꯨꯡꯉꯣ ꯀꯩꯅꯣꯝ ꯍꯪꯒꯗꯦ ꯅꯪ ꯋꯥꯔꯜ ꯀꯞ ꯌꯦꯡꯕꯗꯣ ꯅꯪꯒꯤ ꯄꯩꯁꯥ ꯍꯥꯕ꯭ꯔꯣ ꯍꯥꯞꯇꯕ꯭ꯔꯣ
ꯍꯞꯄꯦ
ꯍꯥꯞꯄꯦ ꯀꯩꯗ ꯍꯥꯞꯀꯦ
ꯐꯥꯒꯤ ꯇꯧꯕꯅꯦ ꯄꯩꯁꯥ ꯍꯞꯇꯦ ꯀꯥꯏꯗꯩ ꯄꯩꯁꯥ ꯍꯞꯇꯣꯏꯅ ꯆꯥꯅꯤꯡꯉꯥꯏꯕꯨ ꯂꯩꯇ꯭ꯔꯦ ꯃꯇꯝꯁꯤꯗ ꯅꯪ
ꯑꯗꯨꯗꯤ ꯀꯥꯏꯅ ꯍꯥꯞꯀꯦ ꯐ꯭ꯔꯤꯗꯤ ꯀꯥꯏꯅ ꯌꯦꯡꯒꯦ
ꯑꯩ ꯍꯣꯔꯦꯟ ꯂꯤꯛ ꯊꯥꯕꯤꯔꯛꯀꯦ
ꯊꯥꯔꯣꯛ ꯑꯝꯇꯥ ꯑꯩ ꯍꯣꯔꯦꯟ ꯃꯦꯠꯁ ꯌꯦꯡꯗꯣꯏꯅꯤ
ꯍꯣꯔꯦꯟ ꯄꯨꯡ ꯑꯍꯨꯝꯗ ꯌꯦꯡꯗꯣꯏꯕꯅꯪ
ꯃꯈꯥꯏꯗ ꯑꯥ ꯅꯪꯒꯤ ꯌꯦꯡꯉꯣꯏꯗ꯭ꯔꯥ ꯍꯥꯏꯁꯦ
ꯌꯦꯡꯗꯦ ꯌꯦꯡꯗꯦ ꯅꯪꯗꯤ ꯀꯨꯏꯃꯜꯂꯤꯗꯅ ꯍꯥꯏꯗꯤ
ꯑꯦ ꯌꯦꯡ ꯌꯥꯏ ꯀꯩꯅꯣ ꯍꯣꯔꯦꯟꯗꯤ ꯕ꯭ꯔꯥꯖꯤꯜꯒ ꯃꯣꯔꯣꯛꯀꯣꯒꯔ
ꯅ ꯑꯗꯨꯒꯤ ꯑꯣꯄꯣꯅꯦꯟꯗꯣ ꯆꯨꯝꯅ ꯍꯥꯏꯉꯝꯕꯗ ꯑꯩ ꯅꯨꯄꯥ ꯂꯤꯁꯤꯡ ꯇꯔꯥ ꯄꯤꯕꯤꯒꯦ
ꯀꯦꯕ
ꯑꯗꯨ ꯑꯣꯄꯣꯅꯦꯟꯗꯨ ꯆꯨꯝꯅ ꯍꯥꯏꯉꯝꯃꯕ ꯂꯨꯄꯥ ꯇꯔꯥ ꯄꯤꯕꯤꯒꯦ
ꯑꯁ ꯚꯥꯔꯖꯤꯟꯁꯦ ꯑꯗꯨ ꯈꯪꯗꯦ ꯀꯩꯅꯣ ꯂꯥꯏꯕꯁꯤ ꯑꯩꯈꯣꯏꯗꯤ ꯚꯥꯔꯖꯤꯟ ꯊꯥ ꯚꯥꯔꯖꯤꯟ ꯑꯣꯏꯍꯟꯅꯤꯡꯕꯅ ꯚꯥꯔꯖꯤꯟ ꯑꯗꯨꯝ ꯑꯣꯏꯔꯦ
ꯑꯩꯅ ꯍꯥꯏꯗꯤ ꯀꯅꯥ ꯀ ꯑꯣꯄꯣꯅꯦꯟꯗꯣ ꯀꯅꯥꯅꯣꯅ ꯍꯥꯏ ꯉꯝꯕꯗ ꯄꯩꯁꯥ ꯄꯤꯕꯤꯒꯦ ꯍꯥꯏꯕꯅꯦ
ꯅꯪ ꯍꯦꯛ ꯄꯤꯕ ꯉꯝꯒꯗ꯭ꯔꯥ
ꯎꯝ
ꯅꯪ ꯍꯥꯟꯅ ꯄ꯭ꯔꯣꯃꯤꯁ ꯇꯧꯅꯦ
ꯑꯣ ꯃꯤꯁ ꯃꯥꯈ
ꯅꯆꯤꯟꯗꯨ ꯊꯤꯔꯅꯨ ꯀꯣ
ꯈꯪꯗꯔꯥ ꯅꯪꯅ
ꯈꯪꯉꯦ ꯃꯣꯔꯣ ꯃꯣꯔꯣꯛꯀꯣ ꯍꯥꯏꯕ꯭ꯔꯣ ꯍꯥꯥ ꯀꯩ ꯑꯣꯏꯒꯦ ꯎꯝ ꯂꯨꯄꯂꯤꯁꯤꯡ ꯇꯔꯥ ꯄꯤꯔꯛꯑꯣꯅꯦ
ꯅꯪ ꯀꯃꯏ ꯈꯥꯪꯉꯤꯅꯣꯕ
ꯑꯦ ꯄꯨꯡ ꯑꯍꯨꯝ ꯃꯈꯥꯏꯗ ꯍꯣꯔꯦꯟ ꯁꯥꯟꯅꯔꯅꯤ ꯃꯣꯏ ꯑꯁꯣꯅꯥꯀꯟꯒꯤꯅ ꯄꯨꯡ ꯇꯔꯨꯛꯀ ꯄꯤ ꯑꯦꯝꯗ ꯑꯣꯏꯗꯣꯏꯅꯦ ꯑꯩꯈꯣꯏ ꯏꯟꯗꯤꯌꯥꯗꯅ ꯑꯍꯨꯝ ꯃꯈꯥꯏꯅꯤ ꯍꯣꯔꯦꯟ ꯚꯔꯖꯤꯟꯒ ꯃꯣꯔꯣꯀꯣꯒ ꯂꯩ ꯑꯩꯅ ꯅꯍꯥꯟꯗꯒꯤ ꯗꯦꯠ ꯐꯣꯔꯇꯤꯟꯗ ꯉꯁꯤ ꯌꯦꯡꯅꯤꯅ ꯈꯤꯡꯉ ꯂꯩꯔꯒ ꯀꯅꯥꯒ ꯄꯥꯟꯅꯗꯣꯏꯅꯣ ꯈꯪꯗ꯭ꯔꯗꯤ ꯅꯪꯒꯤ ꯅꯆꯦ ꯌꯥꯏꯁꯦ ꯂꯥꯛꯑꯦ ꯑꯗꯨ ꯅꯪ ꯍꯧꯖꯤꯛ ꯂꯨꯄꯥ ꯂꯤꯁꯤꯡ ꯇꯔꯥ ꯄꯤꯔꯛꯑꯣꯅꯦ
ꯏꯆꯦ ꯏꯕꯦꯝꯃꯥ ꯃꯈꯥ ꯌꯥꯝ ꯁꯥꯏ ꯁꯤꯗꯒꯤ ꯗꯦꯟꯒꯤ ꯗꯦꯟꯒꯤ ꯅꯔꯒ ꯁꯤꯒꯦ ꯇꯧꯋꯦ
ꯏꯃꯥ ꯅꯪꯗꯨ ꯀꯥ ꯌꯥꯝ ꯆꯤꯍꯔꯝꯅꯤ ꯅꯪꯗꯣ ꯑꯩ ꯈꯪꯗꯦꯗ ꯑꯩꯈꯣꯏ ꯕꯥꯅ ꯃꯔꯣꯃ ꯑꯩꯉꯣꯟꯗ ꯑꯣꯏꯅ ꯉꯥꯡꯉꯛꯏ ꯅꯆꯤꯟ ꯅꯅꯥꯎꯅꯤꯅ ꯑꯣꯏꯗꯨꯕ ꯋꯥ ꯁꯥꯟꯅꯗꯦ ꯅꯪ ꯉꯁꯤ ꯑꯦꯛꯖꯥꯝ ꯂꯩ ꯍꯪꯕ꯭ꯔꯥ ꯅꯅꯥꯎꯄꯥꯗꯣ ꯍꯪꯉꯝꯃꯣꯏꯅꯦ ꯅꯣꯏ ꯅꯪ ꯁꯨꯝ ꯄꯥꯈꯠꯂꯛꯑꯦ ꯑꯩꯅ ꯁꯤꯗꯩꯩꯁꯤꯗ ꯀꯩꯅꯣ ꯊꯧ ꯂꯩꯔꯦ ꯈꯣꯠꯂꯦ ꯑꯩꯅ ꯍꯧꯖꯤꯛ ꯄꯥꯈꯠꯂꯤꯁꯦ ꯀꯩꯒꯨꯝꯕ ꯑꯩꯅ ꯍꯦꯛ ꯀꯩꯒꯨꯝꯕ ꯑꯦꯛꯁꯤꯗꯦꯟꯂꯤ ꯑꯦꯛꯁꯤꯗꯦꯟꯇꯦꯜꯂꯤ ꯀꯩꯒꯨꯝꯕ ꯗꯁꯥ ꯑꯃ ꯇꯥꯔꯦ ꯈꯜꯂꯣ ꯌꯨꯝꯗ ꯂꯩꯔꯦ ꯈꯜꯂꯣ ꯑꯗꯨ ꯑꯣꯏꯇꯥꯔꯒꯗꯤ ꯀꯃꯥꯏꯅ ꯇꯧꯅꯤ ꯑꯗꯣ ꯑꯗꯨꯒꯤ ꯈꯟꯕꯗ ꯃꯊꯥ ꯁꯥꯏꯃꯤ ꯌ ꯑ ꯑ ꯀꯩꯅꯣ ꯇꯧꯗꯅ ꯈꯣꯠꯇꯅ ꯇꯧꯔꯤ ꯈꯣꯂꯤꯅ ꯑꯁ ꯑꯈꯣꯏ ꯕꯥꯅ ꯉꯥꯡꯙꯔꯛꯑꯦꯅꯦ ꯑꯗꯨꯒ ꯅꯅꯥꯎꯄꯥꯒꯤ ꯑꯦꯛꯖꯥꯝꯐꯥꯎ ꯂꯩꯗꯨꯗꯤ ꯈꯪꯗꯦ ꯍꯪꯉꯝꯃꯣꯏ ꯑꯗꯨꯒꯨꯝꯕ ꯋꯥꯔꯤ ꯁꯥꯟꯅꯔꯝꯃꯣꯏ ꯑꯈꯣꯏ ꯄꯥꯁꯤꯅ ꯈꯜꯂꯤꯁꯤꯅ ꯇ꯭ꯔꯦꯗꯤꯡ ꯇꯧꯕꯩ ꯃꯥꯜꯂꯦꯕ ꯃꯥꯅ ꯈꯜꯂꯤꯁꯤꯅ
ꯑꯗꯨꯅꯦ ꯍꯥꯏꯖꯦ ꯑꯩꯈꯣꯏ ꯃꯥꯖꯦ ꯇꯞꯇꯥꯏ ꯀꯔꯤꯅꯣ ꯈꯜꯂꯦ ꯁꯣꯝꯗ ꯑꯍꯤꯡꯕꯨ ꯇꯨꯝꯗꯃꯩ ꯂꯥꯏꯔꯤꯛ ꯄꯥꯔꯤ ꯑꯩ ꯄꯨꯔꯥ ꯕꯦꯔꯥꯅꯦ ꯀꯣꯛꯀ ꯆꯤꯛꯄꯒ ꯅꯣꯏ ꯈꯪꯅꯤ ꯅꯣꯏ ꯑꯦꯛꯖꯥꯝ ꯂꯩꯕ ꯅꯨꯃꯤꯠ ꯁꯤꯗ ꯂꯩꯔꯨ ꯂꯥꯎ ꯑꯩ ꯈꯪꯗꯦ ꯑꯗꯨꯝ ꯀꯥꯟꯗ ꯀꯃꯥꯏ ꯇꯧꯕꯤꯔꯤꯒꯦ
ꯑꯦꯛꯖꯥꯝ ꯂꯩꯇꯕꯅꯅꯤꯅꯦ ꯅꯣꯏꯅ ꯀꯔꯤ ꯈꯪꯉꯤ ꯈꯣꯠꯂꯤ ꯑꯩ ꯍꯥꯏꯕꯗꯤ ꯑꯁ ꯑꯩꯈꯣꯏ ꯄꯥꯅ ꯉꯥꯡꯂꯛꯄꯁꯗꯤ ꯂꯣꯏꯔꯦ ꯑꯗꯨꯗꯨꯒ ꯃꯔꯨꯞ ꯇꯧ ꯃꯔꯨꯞ ꯇꯧꯗꯅ ꯂꯩ ꯈꯣꯠꯂꯤ ꯃꯔꯨꯞꯇꯣ ꯃꯤ ꯀꯥꯏꯔꯦ ꯈꯜꯂꯣ ꯃꯊꯥ ꯁꯥꯏꯗꯣ ꯀꯩꯅꯣ ꯅꯪ ꯌꯨꯝꯗ ꯂꯥꯛꯑꯣ ꯄꯩꯁꯥ ꯈꯔ ꯄꯤꯔꯒꯦ ꯑꯗꯨꯗꯨꯒ ꯒꯥꯔꯤ ꯃꯆꯥꯗꯨ ꯄꯣꯔꯛꯑꯣ ꯑꯗꯨꯗꯨꯒ ꯃꯔꯨꯞ ꯍꯧꯂꯥꯎ ꯈꯣꯠꯂꯥꯎ ꯇꯧꯗꯅ ꯏꯃꯥꯏ ꯄꯦꯝꯃ ꯑꯈꯣꯏ ꯕꯥꯅ ꯍꯥꯡꯊꯔꯛꯑꯦ ꯍꯦꯛꯇ
ꯃꯤ ꯀꯥꯏ ꯈꯪꯗꯕꯅꯦ ꯀꯥꯏ ꯌꯥꯝ
ꯑꯩ ꯇꯥꯁꯜꯂꯦ ꯅꯪ ꯅꯨꯄꯤ ꯑꯃꯗꯨꯁꯨ ꯁꯥꯎꯔꯝꯅꯤ ꯉꯔꯥꯡ ꯑꯩꯗꯤ ꯑꯩꯗꯤ ꯃꯥ ꯇꯥꯗꯕꯣꯏ ꯈꯜꯂꯨꯨꯔꯦ ꯑꯗꯨꯒ ꯑꯩꯗꯤ ꯃꯥ ꯊꯝꯈ꯭ꯔꯕ
ꯑꯩ ꯀꯥꯏꯔꯦ ꯏꯆꯦ ꯑꯍꯤꯡ ꯇꯨꯝꯗꯨꯗ ꯉꯥꯏ ꯄꯥꯏ ꯑꯦꯛꯖꯥꯝ ꯃꯅꯨꯡꯗ ꯈꯨꯠꯁꯦ ꯒꯔ ꯔ ꯔ ꯅꯤꯛꯑꯦ ꯏꯕ ꯉꯝꯗꯦ ꯋꯥꯕꯗ
ꯑꯗꯨꯅꯕꯨ ꯑꯩꯅ ꯍꯥꯟꯅ ꯄꯩꯁꯥ ꯊꯥꯏꯗꯨꯗꯤ
ꯏꯁ ꯅꯣꯏꯖꯤꯗꯤ ꯂꯥꯏꯔꯤꯛ ꯁꯨꯛꯄ ꯄꯥꯗꯕꯣꯏ ꯅꯤꯉꯝꯅꯤ ꯁꯣꯝꯗꯅ ꯑꯦꯛꯖꯥꯝꯒꯤ ꯑꯃꯨꯛ ꯍꯣꯠꯅꯒꯗ꯭ꯔꯥ ꯅꯠꯇ꯭ꯔꯒ ꯃꯊꯥ ꯁꯥꯏ
ꯑꯥ ꯀꯩꯅꯣ ꯇꯧꯏ ꯈꯣꯠꯂꯤ
ꯑꯁ ꯑꯈꯣꯏ ꯁꯤꯗ ꯗꯦꯡꯒꯤ ꯅꯥꯔꯑ ꯃꯤ ꯁꯤꯔꯦ ꯍꯥꯏꯕ ꯗꯦꯡꯒꯤ ꯅꯥꯔꯒ
ꯅꯥꯏ ꯍꯥꯏꯔꯣ ꯅꯪ
ꯑꯩ ꯗꯦꯡꯒꯤ ꯅꯦ ꯍꯥꯏꯕ ꯃꯤꯁꯤ ꯍꯋꯥ ꯃꯌꯥꯡ
ꯑꯗꯨꯅꯦ ꯅꯪꯕꯨ ꯀꯥꯡꯗꯣ ꯏꯕꯨꯡꯉꯣ ꯗꯦꯡꯒꯤ ꯑꯗꯥꯏꯋꯥꯏ ꯑꯦꯔꯤꯌꯥꯗꯔ
ꯎꯝ
ꯑꯁ ꯑꯗꯨ ꯑꯣꯏꯇꯥꯔꯗꯤ ꯀꯥꯡꯗꯣ ꯑꯗꯨꯋꯥꯏꯗ ꯂꯩꯔꯝꯅꯤꯌꯦ ꯀꯩꯅꯣ ꯇꯧ ꯒꯨꯗ ꯅꯥꯏꯠꯇꯣ ꯍꯦꯛꯅꯦ
ꯃꯤ ꯑꯃꯈꯛꯇ ꯅꯠꯇꯦ ꯃꯤ ꯑꯅꯤꯅꯦ ꯁꯤꯔꯤꯁꯦ
ꯍꯥ
ꯑꯁ ꯏꯕꯨꯡꯉꯣ ꯑꯋꯥꯏꯗꯅꯦ ꯈꯪꯕ ꯗꯦꯡꯒꯤꯪꯅꯥꯔꯗꯤ ꯁꯥꯊꯤꯈ꯭ꯔꯖꯥꯠꯅꯤ ꯅꯪ ꯀꯩꯅꯣ ꯇꯧ ꯒꯨꯗ ꯅꯥꯏꯠꯇꯣ ꯅꯨ ꯌꯥꯍꯤꯡꯉꯛꯄꯒ ꯊꯥꯗꯣꯛꯑꯣ ꯎꯝ ꯏꯕꯨꯡꯉꯣ ꯆꯦꯛꯁꯜꯂꯨꯀꯣ ꯅꯪ ꯕꯕꯥꯍꯣꯏꯅ ꯋꯥꯔꯤꯁꯦ ꯑꯩꯈꯣꯏꯒꯤꯗꯃꯛꯇꯅꯦ ꯅꯁꯥꯅ ꯈꯟꯖꯧ ꯑꯗꯨꯒꯨꯝꯕꯗꯣ ꯅꯥꯗꯅꯕ ꯇꯧ ꯎꯅꯥ ꯂꯩꯅꯕ ꯄꯩꯁꯥ ꯂꯩ ꯎꯅꯥ ꯂꯩꯔꯤꯕ꯭ꯔꯥ
ꯀꯨꯜ ꯍꯥꯏ ꯂꯩ ꯑ
ꯑꯣ ꯑꯩ ꯍꯣꯔꯦꯟ ꯂꯨꯄꯥ ꯌꯥꯡꯈꯩ ꯊꯥꯔꯛꯑꯒꯦ ꯑꯗꯨꯒ ꯂꯩꯔꯣ ꯒꯨꯠꯅꯥꯏꯠ ꯑꯃ ꯕꯥꯕꯥꯅ ꯉꯥꯔꯥꯉ ꯂꯨꯄꯥ ꯂꯤꯁꯤꯡ ꯑꯃ ꯊꯥꯒꯤ ꯍꯥꯏꯌꯦ
ꯐꯣꯟ ꯄꯩꯁꯥ ꯍꯥꯟꯇꯣꯛꯑꯦ ꯑꯗꯩꯗꯤ ꯀꯩ ꯀꯩ ꯀꯩꯅꯣꯁꯨ ꯂꯩꯔꯦ
ꯀꯩ
ꯐꯣꯟ ꯄꯩꯁꯥ ꯍꯥꯟꯇꯣꯛꯑꯦ ꯑꯗꯣ ꯄꯩꯁꯥ ꯌꯥꯎꯔꯤ ꯍꯣꯔꯦꯟ ꯃꯣꯟꯄꯥꯛꯐꯤꯗꯛꯀ ꯂꯩꯔꯨꯗꯣꯏꯅꯦ
ꯑꯣ ꯍꯣꯔꯦꯟꯗꯨ ꯂꯩꯔꯣꯒꯦ ꯍꯥꯏꯔꯣ ꯂꯨꯄꯥ ꯆꯅꯤ ꯊꯥꯕꯤꯔꯛꯑꯒꯦ
ꯑꯩ ꯍꯧꯖꯤ ꯀꯩꯩꯅꯣꯕ ꯀꯤꯜꯁꯦ ꯀꯩꯅꯣ ꯋꯥꯠꯂꯤꯗꯅ
ꯑꯥ
ꯀꯣꯜ ꯁꯨꯔꯗꯤ ꯏꯁꯇꯗ ꯍꯥꯏꯗꯤ ꯂꯣꯜ ꯇꯥꯏꯄꯥꯜ ꯇꯔꯥꯄꯥꯟ ꯁꯨꯗꯣꯏꯅꯦ ꯁꯤꯁꯦ
ꯎꯝ
ꯑꯃ ꯕꯨꯀꯥ ꯂꯥꯛꯈꯤꯅꯤꯕ
ꯑꯥ ꯈꯪꯗꯦ ꯆꯦ ꯔꯦꯅꯨꯕꯤꯗꯩ ꯑꯃꯨꯛ ꯂꯧꯔꯒ ꯇꯧꯔꯒꯦ ꯑꯩ ꯅꯪꯒꯤꯗꯤ ꯑꯣ ꯅꯪꯒ ꯑꯩꯒꯗꯪ ꯁꯥꯟꯅꯩꯁꯦ ꯎꯝ ꯑꯗꯣ ꯍꯧꯖꯤꯛꯀꯥꯟꯁꯦ ꯑꯅꯧꯕ ꯑꯃꯨꯛ ꯍꯣꯡꯉꯕꯅꯤꯕꯨ ꯄꯨꯡꯗꯣ ꯇꯔꯥꯅꯤꯊꯣꯏ ꯁꯥꯟꯅꯔꯦꯗꯅ ꯑꯗꯨꯃꯥꯏꯅ ꯃꯁꯥ ꯃꯊꯟꯇ ꯀꯛꯈ꯭ꯔꯒ ꯃꯤꯅꯤꯠ ꯃꯥ ꯊꯣꯛꯂꯛꯇꯕ
ꯍ ꯍꯣꯏ ꯏꯆꯦ ꯊꯝꯃꯒꯦꯀꯣ
ꯃꯤꯅꯤꯠ ꯇꯔꯥꯃꯥꯊꯣꯏꯕꯨ ꯁꯥꯟꯅꯔꯁꯦ
ꯇꯔꯥꯃꯥꯊꯣꯏꯕꯨ ꯁꯥꯟꯅꯔꯛꯁꯦꯕ ꯍꯧꯖꯤꯛꯀꯥꯟꯗꯤ ꯃꯦꯟꯕꯝ ꯑꯝꯇꯥ ꯊꯣꯛꯂꯛꯇ꯭ꯔꯦ ꯍꯥꯏꯕꯅꯦꯕ
ꯂꯣꯏꯒꯤꯕ ꯑꯣꯏꯔꯃꯅꯤ ꯍꯥꯏꯗꯤ
ꯑꯧ ꯑꯅꯧꯕ ꯑꯅꯧꯕꯅꯦꯕ ꯑꯃꯨꯛ ꯂꯥꯛꯏꯁꯦ ꯑꯩꯈꯣꯏꯅ ꯑꯃꯨꯛ ꯂꯥꯞꯄ꯭ꯔꯥ ꯂꯥꯄꯦ ꯇꯧꯅꯈꯤꯕꯗ ꯑꯃꯨꯛ ꯂꯥꯛꯈꯤꯕꯗꯣ ꯑꯩꯈꯣꯏꯅ ꯂꯣꯏꯇ꯭ꯔꯤꯀꯥꯟꯗ ꯨꯁꯤꯒꯤ ꯄ꯭ꯔꯣꯖꯦꯛ ꯁꯤꯒꯤ ꯄ꯭ꯔꯣꯖꯦꯛꯁꯦ ꯂꯨꯄꯥ ꯂꯤꯁꯤꯡꯅꯦ ꯑꯩꯅ ꯍꯥꯏꯕꯗꯣ ꯀꯨꯟꯃꯉꯥ ꯍꯥꯏꯕꯗꯣ ꯑꯍꯥꯟꯕꯗ ꯇꯔꯥꯅꯤꯄꯥꯟ ꯄꯤꯔꯛꯀꯅꯤ ꯑꯣꯟꯂꯥꯏꯟꯗ ꯑꯩ ꯌꯥꯎꯔꯔꯤꯏ ꯇꯥꯂꯦ
ꯀꯩꯒꯤ
ꯄꯩꯁꯥ ꯄꯥꯝꯃꯨꯏ
ꯍꯣ ꯍꯣꯏ ꯑꯗꯨꯗꯤ ꯊꯝꯃꯒꯦꯀꯣ ꯑꯣ ꯊꯝꯃꯦ ꯊꯝꯃꯦ